ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏꯃꯟꯗꯅ ꯃꯇꯣꯂꯣꯃꯦ
ꯑꯗꯨꯅꯤ
ꯅꯨꯡ ꯉꯥꯏꯃꯜꯂꯁꯨ ꯀꯣ
ꯆꯨꯝꯃꯦ ꯑꯗꯨꯗꯤ ꯐꯖꯅ ꯆꯨꯝꯃꯦ
ꯅꯪꯁꯨ ꯑꯣꯏꯔꯝꯒꯅꯤꯗꯅ
ꯍꯣꯏ ꯅꯨꯡꯉꯥꯏ ꯃꯥꯡꯕ ꯅꯨꯡꯂꯣꯏ ꯑꯩꯁꯨ ꯀꯤꯕꯒꯤ ꯅꯨꯡꯉꯥꯏ ꯃꯔ ꯃꯔ ꯀꯔꯤ ꯊꯣꯛꯂꯛꯀꯗ꯭ꯔꯥ ꯍꯥꯏꯅꯣ
ꯑꯗꯨꯅꯤ ꯄꯥꯈꯠꯄꯁꯨ ꯌꯥꯎꯔꯤꯕ
ꯍꯣꯏ ꯍꯣꯏ ꯑꯗꯨꯅꯦ ꯌꯥꯝ ꯄꯥꯈꯠꯂꯦ
ꯑꯩꯗꯤ ꯄꯥꯈꯠꯄꯗꯤ ꯌꯥꯎꯗꯦ
ꯑꯣ
ꯆꯥꯛꯁꯔꯔꯕꯣ
ꯆꯥꯗꯔ
ꯊꯦꯡꯉꯦꯍꯦ ꯄꯨꯡ ꯕꯔꯣ ꯇꯥꯔꯅꯤ
ꯍꯣꯏ ꯏ ꯊ ꯍꯄꯣ ꯊꯦꯡ ꯑꯃꯨꯀꯣ ꯑꯥꯡ ꯌꯦ ꯃꯥꯗꯤ
ꯀꯩꯒꯤꯅꯣ ꯑ ꯁꯛ ꯍꯧꯒꯠꯄ ꯊꯦꯡꯉꯤꯁꯤꯕꯣ ꯅꯪ ꯃꯤ ꯑꯣꯏꯔꯔꯣꯏꯀꯣ
ꯑ ꯌꯦꯡꯉꯕ ꯀꯩꯅ
ꯑꯗꯣ ꯌꯦꯡꯕꯁꯤꯡꯅꯤꯅꯦ ꯅꯪ ꯅꯪꯅ ꯍꯦꯟꯅ ꯍꯦꯛ ꯍꯧꯒꯠꯄ ꯊꯦꯡꯉꯤꯁꯦ
ꯅꯪꯅ ꯌꯦꯡꯕ ꯍꯦꯟꯕꯒꯤꯔ
ꯅꯠꯇꯦ ꯑꯗꯨꯗꯤ ꯍꯦꯡꯉꯍꯦ ꯍꯦꯟꯗꯦ ꯑꯗꯨꯕꯨ
ꯑꯣ ꯃꯤꯀꯞ ꯊꯣꯛꯄ ꯊꯦꯡꯕ
ꯍꯣꯏ ꯑꯗꯨꯒ ꯊꯕꯛ ꯂꯩꯇꯕꯀꯣ
ꯑꯗꯨ ꯇꯥꯏ
ꯊꯕꯛ ꯉꯥꯏꯗꯕꯒꯤꯅꯦ
ꯅꯪꯁꯦ ꯅꯣꯏ ꯅꯣꯏ ꯃꯥꯅ ꯉꯁꯥꯏ ꯍꯥꯏꯕꯗ ꯆꯨꯝ ꯃꯤꯅꯦ ꯌꯥꯍꯧ ꯊꯦꯡꯃꯟꯕꯒꯤ ꯍꯧꯗꯣꯛꯄꯤꯌꯣ ꯍꯥꯏꯕꯅꯦꯕ ꯅꯣꯏ ꯏꯃꯥꯅ
ꯑꯣ ꯑꯗꯨ ꯃꯥꯜꯂꯦ ꯑꯣ ꯑꯩꯒꯤ ꯏꯃꯥ ꯂꯥꯛꯑꯒ ꯍꯕꯂꯣ ꯍꯒꯂꯣ ꯍꯥꯏꯕꯀꯣ
ꯎꯝ ꯑꯗꯣ ꯑꯩꯅ ꯀꯔꯤꯔꯅꯤ ꯃꯤ ꯕꯣꯜ ꯌꯦꯡꯕꯒꯤ ꯇꯨꯝꯅꯤꯡꯕꯒꯤ ꯇꯨꯝꯕ ꯑꯣꯏꯔꯝꯒꯅꯤ ꯍꯥꯏꯅ ꯍꯥꯏꯔꯕ ꯑꯩꯗꯣ ꯑꯗꯨꯒꯤ ꯃꯥ ꯆꯥꯡꯈꯤꯕꯅꯦ
ꯍꯣꯏ ꯑꯗꯨ ꯃꯥ ꯆꯥꯡꯉꯦ ꯆꯥꯡꯉꯒ ꯍꯧꯖꯤꯛ ꯐꯥꯎ ꯇꯨꯝꯃꯤꯁꯤ ꯀꯔꯤꯅꯣ ꯍꯋꯥꯔꯣ ꯑꯗꯨꯒ ꯑ ꯀꯔꯤ ꯀꯔꯤ ꯆꯥꯛ ꯆꯥꯅꯤꯡꯉꯥꯏ ꯑꯗꯨꯃꯥꯏ ꯁꯨꯃꯥꯏꯅ ꯇꯧꯔꯣ ꯍꯧꯖꯤꯛ ꯐꯥꯎꯕ ꯇꯨꯝꯃꯗꯤ ꯅꯪ ꯃꯤ ꯑꯣꯏꯔꯣ ꯍꯥꯏꯌꯦꯀꯣ
ꯑꯗꯅꯦ ꯑꯣꯏꯔꯔꯣꯏ ꯅꯪ ꯑꯗꯨꯃꯥꯏꯅ ꯇꯧꯔꯗꯤ ꯍꯌꯦꯡꯈꯩꯗꯤ ꯑꯗꯨꯃꯥꯏꯅ ꯇꯧꯔꯅꯨ
ꯑꯗꯨ ꯇꯨꯝꯅꯤꯡꯕꯗꯤ ꯉꯝꯗꯕꯀꯣ ꯍꯧꯒꯠꯇ꯭ꯔ
ꯑꯗꯣ ꯉꯟꯅ ꯇꯨꯝꯃ ꯃꯤ ꯑꯉꯥꯡꯁꯤꯡꯒꯤ ꯂꯥꯏꯔꯤꯛꯇ ꯌꯥꯎꯔꯤꯗꯣ ꯅꯪ ꯈꯪꯗ꯭ꯔꯣ ꯉꯟꯅ ꯇꯨꯝꯃꯨ ꯉꯟꯅ ꯍꯧꯒꯠꯂꯄ ꯍꯥꯏꯕꯗꯣ
ꯆꯨꯝꯃꯦ ꯆꯨꯝꯃꯦ ꯑꯗꯨꯗꯤ
ꯑꯗꯨꯅꯦ ꯅꯪ ꯅꯣꯏꯁꯦ ꯌꯥꯝ ꯂꯥꯏꯔꯤꯛꯇ ꯏꯕꯁꯦ ꯌꯥꯝ ꯏꯟꯗꯦꯅꯦ
ꯍꯣꯏ ꯍꯧꯖꯤꯛꯀꯥꯟ ꯑꯉꯥꯡꯁꯤꯡꯁꯤ ꯁꯨꯃꯥꯏꯅ ꯇꯧꯋꯤꯗ ꯆꯨꯝꯃꯦ ꯍꯣꯏ ꯂꯥꯏꯔꯤꯗ ꯏꯕꯒ ꯃꯈꯣꯏꯅ ꯇꯧꯕ ꯊꯕꯛ ꯇꯧꯕꯒ ꯌꯥꯝꯅ ꯈꯦꯠꯅꯔꯕ
ꯑꯣ ꯑꯣꯟꯅ ꯇꯥꯏꯅꯥꯅ ꯇꯧꯕꯗꯣ
ꯍꯣꯏ
ꯅꯪꯁꯨ ꯌꯥꯎꯔꯦ ꯑꯗꯨꯗ
ꯍꯣꯏ ꯌꯥꯎꯋꯦ ꯑꯗꯣ ꯌꯥꯎꯁꯨꯣ ꯑ ꯃꯣꯗ
ꯅꯪ ꯅꯨꯄꯤ ꯐꯪꯉꯔꯣꯏ ꯑꯗꯨꯗꯤꯀꯣ
ꯅꯨꯄꯤꯗꯨ ꯐꯪꯗ꯭ꯔꯁꯨ ꯌꯥꯏꯗ
ꯏꯁ ꯅꯆꯤꯟ ꯊꯤꯕ
ꯎ ꯄꯤꯗꯤ ꯊꯤꯔꯁꯨ ꯌꯥꯏ
ꯑ ꯆꯤꯟꯟꯗ ꯈ ꯇꯪ
ꯅꯨꯄꯤ ꯌꯥꯎ꯭ꯔꯁꯨ ꯍꯤꯡꯕ ꯌꯥꯏ
ꯌꯥꯗꯕꯅꯤ ꯍꯧꯖꯤꯛꯀꯥꯟꯗꯤ ꯍꯣꯏ ꯉꯝꯃꯁꯨꯀꯣ ꯈꯨꯠꯅ ꯑꯃꯈꯛ ꯇꯪꯗꯤ ꯋꯥꯕꯅꯤꯍꯦ
ꯍꯣꯏ ꯑꯩꯗꯨ ꯁꯁ ꯆꯣꯃꯦ
ꯆꯨꯝꯕꯒꯤ ꯑꯩꯅ ꯍꯥꯏꯔꯤꯅꯦ ꯀꯔꯤꯅꯣꯗ ꯅꯪꯁꯑꯣ
ꯈꯨꯠ ꯑꯅꯤꯒ ꯈꯨꯠ ꯃꯔꯤꯗꯤ ꯈꯦꯠꯅꯑꯕꯀꯣ
ꯑꯁꯈꯨꯠ ꯑꯅꯤꯒ ꯃꯔꯤ
ꯍ
ꯎ
ꯍꯥꯏꯕꯗꯤ ꯈꯨꯠ ꯃꯔꯤ ꯍꯥꯏꯗꯤ ꯅꯨꯄꯤ ꯑꯃꯒ ꯄꯨꯔꯛꯑꯒꯀꯣ
ꯑꯗꯨ ꯒ꯭ꯌꯥꯟ ꯇꯥꯕ ꯅꯁꯥꯅꯄꯥꯥꯞ ꯇꯥꯎꯕ
ꯍꯣꯏ ꯑꯗꯨꯗ ꯆꯨꯝꯉ ꯍꯧꯖꯤꯛꯇꯛꯇꯤ ꯅꯨꯄꯤ ꯁꯨꯃꯅ ꯊꯤꯕ ꯑꯗꯨꯒ ꯑꯁ ꯂꯥꯏꯠ ꯗ ꯊꯗ ꯍꯥꯏ ꯅꯠꯇꯦ ꯅꯠꯇꯦ ꯊꯦꯅꯤꯡꯂꯤꯕ ꯄꯥꯝꯗꯦꯕ ꯍꯧꯖꯤꯛꯁꯦ
ꯑꯁ ꯄꯥꯝꯕ ꯃꯇꯝꯗ ꯊꯤꯅꯤꯉꯥꯏ ꯈꯜꯂꯒ ꯊꯝꯃꯨ ꯀꯔꯤꯔꯥ ꯎꯝ ꯅꯪꯁꯤꯁꯨꯀꯣ ꯋꯥꯈꯜ ꯌꯥꯝ ꯌꯥꯎꯍꯟꯗꯦꯍꯦ ꯄꯥꯝꯕ ꯀꯥꯟꯗ ꯊꯤꯕ ꯌꯥꯕ ꯊꯤꯅꯤꯡꯕ ꯃꯇꯝꯗ ꯊꯤꯅꯤꯡꯉꯥꯏ ꯅꯪꯅ ꯑꯁꯤ ꯐꯔꯦ ꯍꯥꯏꯕꯗꯣ ꯈꯜꯂꯒ ꯈꯟꯗꯣꯛꯑꯒ ꯊꯝꯃꯣ
ꯆꯨꯝꯃꯦ ꯆꯨꯝꯃꯦ ꯑꯗꯨꯁꯨ ꯑꯗꯨꯕꯨ ꯍꯧꯖꯤꯛꯀꯥꯟꯒꯤ ꯅꯨꯄꯤꯁꯤꯡꯁꯦ ꯑꯁ ꯊꯥꯖꯕꯗꯤ ꯋꯥꯠꯂꯤꯀꯣ ꯎꯝ ꯎꯝ
ꯈꯪꯗ꯭ꯔꯦꯍꯦ ꯑꯗꯨꯗꯤ
ꯍꯣꯏ ꯅꯨꯄꯥꯁꯤꯡꯁꯨ ꯊꯥꯖꯕ ꯋꯥꯠꯂꯦ ꯑꯗꯨꯕꯨ ꯑꯩꯉꯣꯟꯗꯗꯤ ꯑꯩꯅ ꯈꯪꯕꯗꯤ
ꯅꯨꯄꯤꯅ ꯍꯦꯜꯂꯦ ꯍꯥꯏꯔꯤꯅꯤꯅꯦ
ꯍꯦꯜꯂꯤ ꯍꯥꯏ ꯍꯥꯏꯔꯁꯨ ꯍꯣꯏ ꯆꯨꯝꯃꯦ ꯑꯗꯨꯒ
ꯅꯪꯅ ꯍꯥꯏꯅꯤꯡꯉꯤꯁꯤ ꯅꯨꯄꯤꯅ ꯍꯦꯜꯂꯦ ꯊꯥꯖꯕ ꯋꯥꯠꯄꯁꯦ ꯅꯨꯄꯤꯅ ꯍꯦꯜꯂꯦ ꯍꯥꯏꯅꯤꯡꯉꯤꯅꯦꯕ ꯑꯩ ꯂꯣꯏꯅ ꯈꯪꯉꯤ ꯀꯣ ꯅꯪꯅ ꯈꯂꯤꯗꯣ
ꯑꯗꯨꯅꯤ ꯅꯨꯄꯤꯁꯤꯅ ꯍꯦꯜꯂꯤꯕ
ꯑꯗꯨꯅꯦ ꯅꯪꯒꯤ ꯀꯣꯛꯀꯤ ꯃꯆꯨꯗꯣ ꯑꯩ ꯂꯣꯏꯅ ꯈꯪꯉꯦꯕ
ꯍꯣꯏ ꯑꯗꯨꯅꯦ ꯑꯗꯣ ꯅꯪꯒꯤ ꯀꯩ ꯍꯥꯏꯁꯤꯔ ꯅꯪꯒꯤ ꯑ ꯃꯤꯡ ꯅꯠꯇꯦ ꯑꯗꯨ ꯀꯔꯝꯍꯥꯏꯅ ꯍꯥꯏꯁꯤꯔꯥ ꯃꯤꯡꯅꯠꯇꯕ ꯑꯩꯈꯣꯏꯒꯤ ꯑꯩꯈꯣꯏꯒꯤ ꯇꯥꯏꯇꯜ ꯍꯣꯏ ꯍꯣꯏ
ꯀꯔꯤꯔꯥ ꯑꯗꯨꯝ ꯀꯧꯎꯒꯅꯤ ꯅꯪꯅ ꯀꯧꯅꯤꯡ ꯀꯧꯅꯤꯡꯕ ꯀꯧꯋꯣ
ꯑ ꯅꯪꯒꯤ ꯀ꯭ꯔꯤ ꯍꯥꯏꯁꯤꯔꯥ ꯃꯥꯂꯡꯉꯩ ꯍꯥꯏꯕꯗꯨ
ꯍꯣꯏ
ꯑꯩꯒ ꯆꯞ ꯃꯥꯟꯅꯏꯕ
ꯑꯗꯨ ꯑꯣꯏꯔꯗꯤ ꯏꯅꯥꯎ ꯑꯣꯏꯒꯗ꯭ꯔꯥ ꯏꯌꯥꯝꯕ ꯑꯣꯏꯒꯗ꯭ꯔꯥ ꯑꯃꯗꯤ ꯑꯣꯏꯔꯅꯤ
ꯑꯗꯨꯒꯤꯅꯦ ꯉꯁꯥꯏ ꯅꯪ ꯅꯪꯕꯨ ꯑꯩ ꯏꯆꯦ ꯍꯥꯏꯔꯤꯗꯨꯣ
ꯎꯝ ꯅꯪꯅ ꯍꯟꯕ ꯅꯠꯇ꯭ꯔꯒ ꯅꯪꯅ ꯑꯉꯥꯡ ꯑꯣꯏꯕ꯭ꯔꯥ ꯑꯩꯅ ꯑꯉꯥꯡ ꯑꯣꯏꯕ꯭ꯔꯥ ꯑꯃꯗꯤ ꯂꯩꯔꯦꯗꯅ
ꯍꯣꯏ ꯍꯣꯏ ꯑꯩꯗꯤ ꯀꯨꯝꯁꯤ ꯈꯛꯇ ꯀꯨꯝꯁꯤ ꯈꯛꯇ
ꯍꯥꯏꯗꯤ ꯍꯥꯏꯗꯨ ꯑꯣꯏꯣꯏ
ꯀꯔꯤ
ꯑꯗꯨꯗꯣ ꯅꯪꯅ ꯈꯜꯂꯤꯗꯣ
ꯅꯠꯇꯦ ꯅꯠꯇꯦ
ꯆꯍꯤꯔꯣ
ꯑꯩꯅ ꯈꯜꯂꯤꯕ
ꯅꯪꯅ ꯑꯩ ꯍꯥꯏ ꯍꯪꯉꯣ ꯆꯍꯤꯒꯤꯗꯤ ꯑꯗꯣ ꯑꯩ ꯍꯧꯖꯤꯛ ꯀꯨꯝꯁꯤ ꯈꯛꯇ ꯑꯩ ꯀꯣꯂꯦꯖ ꯀꯥꯕ ꯂꯣꯏꯕꯒꯤꯀꯣ
ꯎꯝ ꯑꯗꯨꯅꯦꯕ ꯅꯪꯅ ꯈꯜꯂꯤꯗꯣ ꯑꯩꯅ ꯑꯗꯨꯝ ꯑꯗꯨꯝ ꯈꯪꯕ ꯑꯗꯨꯒꯤ ꯑꯣꯏꯔꯝꯃꯅꯤꯅꯦ ꯑꯁ ꯋꯥꯔꯤꯗꯣ
ꯑꯁ ꯌꯥꯝꯁꯦ ꯌꯥꯝ ꯈꯪꯉꯤꯍꯦ ꯅꯪꯁꯦ ꯌꯥꯝꯅ
ꯎ ꯅꯪꯅ ꯍꯥꯏꯗꯣꯛꯇꯕ ꯍꯩꯗꯣꯛꯇꯕ ꯍꯩꯗꯣꯛꯀꯦꯅ ꯈꯟꯕꯁꯤꯡꯗꯣ ꯑꯩꯅ ꯈꯪꯉꯦꯕ ꯑꯗꯨꯒꯤ ꯑꯣꯏꯔꯝ ꯇꯥꯏ ꯃꯥꯟꯅꯕꯒꯤ ꯑꯣꯏꯔꯝ ꯇꯥꯏ
ꯑꯩ ꯌꯥꯝ ꯈꯥꯡꯉꯦ ꯑꯗꯨꯗꯤ
ꯎꯝ ꯌꯥꯝ ꯈꯪꯕꯅꯤꯁꯦ ꯅꯆꯦ ꯑꯩꯗꯤ ꯌꯥꯝ ꯈꯪꯕꯅꯦ ꯅꯪꯅ ꯍꯧꯣꯔꯦꯟ ꯇꯧꯒꯗꯕ ꯅꯪ ꯅꯪ ꯆꯥꯛ ꯆꯥꯔꯕꯣ
ꯆꯥꯗ꯭ꯔꯤꯌꯦ
ꯑꯗꯣ ꯅꯪ ꯍꯣꯔꯦꯟ ꯇꯧꯒꯗꯕꯗꯣ ꯑꯩ ꯍꯥꯏꯕꯤꯌꯨꯔꯥ
ꯍꯥꯏꯌꯣ ꯍꯥꯏꯌꯣ
ꯅꯪ ꯍꯣꯔꯦꯟ ꯆꯥꯛ ꯆꯥꯒꯅꯤ
ꯍꯣꯏ ꯑꯗꯨ ꯆꯨꯝꯃꯦ
ꯑꯗꯨꯅꯦ ꯑꯩꯗꯤ ꯂꯣꯏꯅ ꯈꯪꯕꯅꯦꯕ
ꯍꯣꯏ ꯑꯗꯨꯗꯣ ꯌꯥꯝ ꯆꯨꯝꯃꯦ
ꯑꯍꯥ
ꯉꯁꯤꯁꯦ ꯕꯖꯥꯔ ꯅꯨꯃꯤꯠꯅꯤꯅ ꯃꯄꯥꯟꯗ ꯊꯣꯛꯂꯒ ꯆꯥꯁꯦ ꯍꯥꯏ ꯈꯜꯂꯤꯕꯅꯤ ꯉꯁꯥ ꯍꯥꯎꯗꯕꯒꯤ
ꯑꯪ ꯀꯔꯤꯔꯥ ꯍꯧꯖꯤꯛꯀꯥꯟ ꯄꯨꯡꯁꯥ ꯆꯥꯎ ꯍꯤꯡꯉꯒ ꯂꯣꯏꯔꯦ
ꯍꯣꯏ ꯑꯗꯨꯁꯨ ꯆꯨꯝꯃꯤꯗ
ꯑꯩꯗꯤꯀꯣ ꯁꯥ ꯆꯥꯅꯕ ꯀꯨꯏꯔꯦ ꯁꯥ ꯆꯥꯅꯤꯡꯕꯁꯤꯗꯤ
ꯆꯤꯡꯗ ꯂꯩꯕ꯭ꯔꯥ ꯑꯗꯨꯗꯤ
ꯇꯝꯗ ꯂꯩꯌꯦ ꯇꯝꯄꯥꯛꯇ
ꯑꯣ ꯍꯧꯖꯤꯛꯀꯥꯟ ꯑꯩꯁꯨ ꯇꯝꯄꯥꯛ ꯇꯝꯄꯥꯛ ꯍꯥꯏꯕꯗꯤ ꯍꯧꯖꯤꯛ ꯍꯧꯖꯤꯛ ꯑꯩꯈꯣꯏꯅ ꯍꯣꯏ ꯈꯪꯂꯤꯕ ꯇꯝꯄꯥꯛ ꯅꯠꯇꯕꯀꯣ
ꯑ ꯑꯩꯅ ꯍꯥꯏꯔꯤꯁꯤꯅꯤꯅꯦ ꯃꯤꯔꯝꯗ
ꯍꯣꯏ ꯃꯤꯂꯝꯗ ꯍꯥꯏꯄ ꯇꯥꯔꯦ ꯍꯣꯏ ꯌꯥꯝꯅ ꯁꯥꯕ ꯈ꯭ꯋꯥꯏꯗꯒꯤ ꯁꯥꯕ
ꯑꯩꯅꯕꯨ ꯈꯪꯗꯕꯥ ꯂꯩꯕ꯭ꯔꯥꯗ
ꯑꯗꯨꯒꯤ ꯃꯐꯝꯗ ꯂꯩꯥꯔꯑꯁ
ꯐꯦꯟ ꯊꯥꯔꯁꯨ ꯎꯄꯥꯏ ꯂꯩꯗꯦ ꯁꯥꯕꯒꯤ
ꯑꯣ
ꯌꯥꯝ ꯁꯥꯃꯟꯕꯒꯤꯀꯣ
ꯁꯥꯕ ꯃꯐꯝꯗ ꯂꯩꯔꯨꯔꯒꯦꯅ ꯆꯠꯈ꯭ꯔꯕꯅꯤꯅ ꯈꯥꯡꯉꯨ ꯃꯤꯅꯥ ꯃꯤꯅ ꯆꯠꯇ꯭ꯔꯤꯉꯩ ꯃꯇꯝꯗ ꯆꯠꯀꯅꯨ ꯏꯕꯨꯡꯉꯣ ꯁꯥꯕꯅꯤ ꯍꯥꯏꯅ ꯑꯩꯅ ꯐꯖꯅꯗꯤ ꯈꯥꯝꯕꯅꯦꯕ ꯅꯪꯕꯨ
ꯍꯣꯏ ꯑꯗꯨꯁꯨ ꯆꯨꯝꯃꯦ
ꯑꯗꯨ ꯅꯪ ꯂꯝ ꯍꯦꯜꯂꯒ ꯆꯠꯄꯅꯤꯅ ꯈꯥꯡꯕ ꯇꯥꯕꯅꯤ ꯈꯥꯡꯉꯨ
ꯍꯣꯏ ꯆꯨꯝꯃꯦ ꯑꯗꯨꯕꯨ ꯍꯧꯖꯤꯛꯀꯥꯟꯁꯦ ꯁꯥꯔꯁꯨ ꯇꯣꯏꯅ ꯂꯩꯕꯅꯤꯅ ꯁꯥꯔꯁꯅꯨ ꯍꯥꯏꯅ ꯍꯣꯏ ꯍꯥꯏꯅꯔꯄꯒꯤ ꯁꯥꯔꯁꯅꯨ ꯍꯥꯏꯅ ꯈꯜꯂꯤꯕꯅꯤ
ꯑꯗꯨ ꯈꯟꯕꯁꯨ ꯐꯩ ꯍꯌꯦꯡ ꯋꯥꯏ ꯏꯪ ꯏꯪꯉꯛꯄ ꯃꯇꯝꯗ ꯁꯥꯎ ꯍꯥꯏꯕ ꯌꯥꯗꯦꯕ ꯑꯗꯨꯅ
ꯍꯣꯏ ꯍꯣꯏ ꯑꯗꯨꯅ
ꯁꯥꯃꯜꯂꯁꯨ ꯏꯪꯕ ꯌꯥꯎꯔꯕꯅꯦ
ꯑꯗꯨꯅꯤꯗ ꯍꯨꯃꯥꯡ ꯊꯣꯛꯑꯒ ꯂꯩꯗꯨ ꯂꯩꯕ ꯌꯥꯗꯦ ꯑꯗꯨꯒ ꯆꯦꯂꯒ
ꯍ
ꯅꯨꯡꯁꯥ ꯃꯅꯥꯛꯇ ꯑꯆꯧꯕ ꯕ꯭ꯂꯦꯡꯀꯦꯠ ꯑꯃꯒ ꯄꯥꯏꯔꯒ ꯇꯨꯡꯂꯤ ꯍꯥꯏꯔ ꯈꯜꯂꯤꯒꯅꯤ ꯑꯩꯗꯤ
ꯎꯝ ꯎꯝ ꯂꯧꯊꯣꯛꯑꯣ ꯎꯝ ꯅꯪ ꯑꯗꯨ ꯇꯧꯔꯗꯤꯀꯣ
ꯍꯣꯏ
ꯅꯪ ꯅꯃꯤꯡ ꯌꯥꯝ ꯆꯠꯀꯅꯤꯕꯣ
ꯑꯗꯨ ꯑꯩꯒꯤ ꯃꯤꯡ ꯆꯠꯅꯤꯡꯗꯕꯀꯣ ꯑꯗꯨꯒꯤ
ꯑꯁ ꯑꯗꯨ ꯑꯣꯏꯔꯗꯤ ꯇꯧꯔꯨꯔꯅꯨ ꯑꯗꯨ ꯍꯦꯛ ꯇꯧꯔꯗꯤ ꯅꯪꯀꯣ ꯂꯣꯏꯔꯦ ꯅꯪꯒꯤ ꯅꯃꯤꯡꯗꯨ ꯁꯤꯒꯥꯛ ꯀꯥꯏꯅ ꯆꯠꯂꯅꯤ
ꯑꯩꯒꯤ ꯃꯤꯡ ꯆꯠꯂꯗꯤ ꯃꯄꯥꯟ ꯊꯣꯛꯄ ꯌꯥ ꯃꯤꯁꯤꯡꯅ ꯅꯪꯒꯤ ꯑꯗꯣ ꯄꯤꯌꯣ ꯑꯦꯝꯑꯣ
ꯑꯥ ꯑꯥ ꯑꯥ ꯑꯥ
ꯇꯥꯕ꯭ꯔꯥ ꯐꯣꯇꯣ ꯀꯥꯞꯀꯦ ꯁꯨꯃꯥꯏꯅ ꯇꯧ ꯑꯗꯨꯒꯤ ꯃꯄꯥꯟ ꯊꯣꯛꯅꯤꯡꯇꯕ
ꯃꯤꯗꯤ ꯂꯣꯏꯔꯦ
ꯑꯗꯨꯒꯤꯅꯦ...
ꯗꯨꯒꯤꯅꯤ
ꯑꯐꯥꯎꯕ ꯑꯃ ꯑꯣꯏꯔꯅꯤꯅꯦ ꯅꯪꯒꯤꯁꯦ ꯑꯗꯨ ꯇꯧꯔꯗꯤ
ꯍꯣꯏ ꯍꯣꯏ ꯆꯨꯝꯃꯦ
ꯑꯈꯣꯏꯗꯤ ꯁꯥꯎꯒ꯭ꯔꯤꯒ ꯍꯋꯥꯏꯒ ꯅ‌ꯦ
ꯍꯧꯖꯤꯛꯀꯥꯟ ꯀꯔꯤꯒꯤꯅꯣ ꯂꯣꯏꯅꯃꯛ ꯃꯗꯨꯒꯤ ꯃꯗꯨꯗ ꯂꯥꯛꯏꯕ ꯃꯤꯁ ꯁꯤꯡꯁꯦ ꯁꯧꯎꯒ꯭ꯔꯤ ꯈꯛꯒ ꯆꯥꯔꯤꯕꯗꯣ
ꯗꯤ ꯍꯧꯖꯤꯛꯀꯥꯟ ꯆꯠꯅꯕ ꯍꯦꯟꯁꯥꯡꯁꯦ ꯍꯥꯏꯕꯤꯌꯨꯔꯥ
ꯍꯣꯏ ꯍꯥꯏꯕꯤꯌꯣ
ꯁꯧꯒ꯭ꯔꯤ ꯑꯃꯅꯦꯗꯅ
ꯍꯣꯏ
ꯑꯗꯨꯒ ꯑꯅꯤꯁꯨꯕꯗ ꯁꯣꯏꯕꯨꯝ ꯑꯦ ꯁꯣꯏꯕꯨꯝ ꯅꯠꯇꯦ ꯎꯁꯣꯏ
ꯍꯣꯏ
ꯎꯁꯣꯏꯅꯤ ꯑꯗꯨꯒ... ꯌꯦ ꯌꯦꯟꯕꯨꯝ ꯍꯥꯏꯕ ꯌꯦꯟꯕꯨꯝ ꯅꯠꯇꯦ ꯀꯔꯤꯔꯥ ꯀꯩꯅꯣ ꯑꯃꯗꯣ ꯊꯨꯝꯕꯗꯣ ꯃꯃꯤꯡ ꯀꯥꯎꯈ꯭ꯔꯦꯅꯦ ꯑꯗꯨ ꯑꯗꯨꯒꯤ ꯃꯤꯡꯗꯣ ꯑꯩ ꯍꯦꯛꯇ ꯑꯗꯨꯝ ꯀꯥꯎꯕ ꯌꯦꯕꯨꯝ ꯑꯦ ꯍꯥ
ꯆꯦꯡꯅꯒꯤ
ꯆꯤꯡ ꯍꯣꯏ ꯂꯩꯕꯥꯛꯇ ꯍꯧꯕꯗꯣ
ꯑꯣ ꯈꯪꯗꯦ ꯑꯗꯨꯗꯤ
ꯑꯁ ꯃꯤ ꯐꯣꯟꯗꯒ ꯆꯥꯟꯅꯔꯒ ꯊꯥꯒꯠꯂꯛ ꯊꯥꯒꯠꯅꯅꯔꯛꯄꯗꯨ
ꯈꯪꯉꯤꯗ ꯑꯅꯤꯃꯛ
ꯌꯥꯝ ꯊꯨꯝꯕ ꯖꯥꯠꯇꯨꯅꯤꯅꯦ ꯁꯥꯇꯤꯟ ꯃꯥꯜꯂꯒ
ꯑꯣ ꯑꯣ ꯑꯣ ꯈꯪꯉꯦ ꯈꯪꯉꯦ
ꯑꯗꯨꯒ ꯍꯧꯖꯤꯛꯀꯥꯟ ꯆꯠꯅꯕꯁꯦ
ꯍꯥ ꯑꯗꯨꯒꯨꯝꯕꯗꯤ ꯍꯥꯎꯕꯅꯦ
ꯍꯥꯎꯕꯒꯤꯔ ꯑꯩꯈꯣꯏꯗꯤ ꯆꯥꯕ ꯐꯪꯗ꯭ꯔꯦ ꯍꯥꯎꯇꯕ ꯍꯥꯎꯇꯕ ꯆꯠꯅꯕ ꯈꯛ ꯇꯪ ꯆꯥꯕ ꯐꯪꯉꯦ ꯍ‌ꯦ ꯍ‌ꯦ
ꯑꯗꯣꯗ ꯑꯗꯨꯗꯤ ꯂꯧꯥꯎꯔꯗꯤ ꯑꯁ ꯌꯥꯝ ꯇꯥꯡꯉꯤ ꯅꯈ‌ꫭꯏꯗꯤ ꯈꯪꯗꯦ ꯑꯗꯨꯕꯨ ꯈꯣꯏꯗꯤꯀ‌ꫭ ꯌꯥꯝ ꯇꯥꯡꯉꯦ ꯃꯗꯨꯁ
ꯇꯥꯡꯉꯦ ꯁꯤꯗꯁꯨ ꯑꯗꯨꯝ ꯇꯥꯡꯕꯅꯦ